ꯑꯣ
ꯍ ꯑꯣ ꯌꯥꯔꯦ ꯀꯣ ꯇ ꯑꯁ ꯌꯥꯝ ꯁꯥꯏꯍꯦ ꯑꯉꯥꯡ ꯄꯕꯒꯤ
ꯇꯨꯡ ꯇꯨꯡ꯭ꯔꯥꯔꯅ ꯑꯉꯥꯡꯥꯡ
ꯇꯨꯡꯈꯣꯏ
ꯉꯁꯤ ꯅꯪ ꯏꯅꯔꯖꯤꯦꯁꯒꯤ ꯊꯕꯛ ꯇꯧꯕ ꯂꯥꯛ
ꯑꯩ ꯑꯩ ꯁꯤꯤ ꯕꯖꯥꯔ ꯆꯠꯂꯦ
ꯑꯣ
ꯀꯩꯅꯣ ꯏ ꯇꯦꯁ ꯇꯧꯅꯤꯡꯉꯥꯏ ꯀꯣ
ꯂ
ꯅꯍꯥꯟꯈꯩꯗꯒꯤ ꯑꯩꯁꯦ ꯌꯨꯝ ꯍꯥꯟꯕꯗꯀꯣ ꯀꯛꯆꯦꯡ ꯌꯥꯝ ꯂꯥꯛꯑꯦꯕ ꯑꯩꯒꯤ ꯌꯨꯝꯗ ꯌ ꯍꯥꯝꯕ ꯀꯦ ꯑꯗꯨꯗ ꯀꯣ ꯑꯗꯨꯒꯤ ꯗꯥꯏꯕꯤꯇꯤꯁ ꯂꯩꯕ꯭ꯔꯥꯅ ꯆꯦꯛ ꯇꯧꯕ ꯆꯠꯄ ꯑꯗꯨ ꯅꯣꯔꯃꯦꯜꯅꯦ ꯀꯔꯤ ꯇꯧꯕꯒꯤꯦꯔ ꯈꯪꯗꯦ ꯀꯛꯆꯤꯡ ꯌꯥꯝ ꯌꯥꯝ ꯂꯥꯛꯕꯣ ꯑꯗꯨꯒꯤ
ꯆꯥꯎꯗꯤꯁ ꯊꯝꯕ ꯅ
ꯊꯣꯡꯗ꯭ꯔꯤ ꯏꯅꯝꯃꯠ ꯊꯣꯡꯉꯝꯒꯅꯤ ꯅꯣꯏ ꯊꯣꯡꯉꯕ
ꯂꯣꯏꯗꯅ
ꯈꯔꯤ ꯏꯟꯁꯥꯅꯣ ꯑꯁ ꯅꯜꯦ
ꯎꯝ ꯑꯩꯅ ꯑꯩꯒꯤ ꯑꯩꯈꯣꯏꯒꯤ ꯔꯨꯝꯗꯣ ꯁꯦꯡꯕ ꯑꯗꯨ
ꯀꯔꯤ ꯍꯟꯖꯥꯡꯝ ꯊꯣꯡꯕꯅꯣ
ꯃꯁꯔꯝꯗꯣ ꯃꯁꯔꯝꯒ ꯑ ꯑꯗꯨꯀꯉ ꯉ ꯁꯣ ꯎꯝ
ꯌꯥꯝꯃꯦꯟꯅ ꯂꯩ
ꯑ
ꯍꯧꯖꯤꯛꯇꯤ ꯉꯜꯂꯂꯦ ꯆꯥꯅꯤꯡꯉꯥꯏ
ꯑꯣ ꯑꯗꯨꯗꯅꯦ
ꯑꯁ ꯑꯗꯨꯁꯨ ꯏꯔꯥꯡ ꯐꯠꯇꯕꯅꯤꯅ ꯆꯥꯕ ꯌꯥꯔꯦꯗ ꯉꯟꯅ ꯆꯕꯩ ꯌꯥꯔꯦ ꯎꯝ ꯉꯁꯤ ꯊꯕꯛ ꯇꯧꯕꯗꯣ
ꯎꯝ
ꯊꯕꯛꯇꯤ ꯇꯧꯕ꯭ꯔꯥ
ꯇꯎꯅꯦ
ꯀꯗꯥꯏꯗ
ꯂꯩꯒ꯭ꯔꯥꯎꯗ ꯂꯩ ꯂꯩꯒ꯭ꯔꯥꯎꯅ
ꯎ
ꯑꯦꯗꯤ ꯂꯥꯛꯗꯔꯅꯣ
ꯍꯌꯦꯡ ꯂꯥꯛꯀꯅꯤ
ꯎꯝ
ꯅꯥꯏ ꯀꯗꯣꯡꯉꯥꯏ ꯏꯩꯅꯣ ꯄ꯭ꯔꯀꯇꯤꯀꯦꯜꯗ
ꯑꯦꯠ ꯑꯦꯠꯂ ꯅꯥꯏꯟꯔ ꯑꯅꯤꯅꯦ ꯑꯩꯈꯣꯏꯗꯣ ꯐꯖꯟꯗꯣ
ꯑꯩꯤ ꯐꯥꯎꯕꯨ ꯅꯨꯃꯤꯠ ꯑꯅꯤ ꯇꯧꯕ꯭ꯔꯥ
ꯑ ꯑꯗꯨꯒꯤ ꯑꯁ ꯇꯜꯂꯦ ꯑꯩꯗꯣ ꯏꯅꯔꯖꯦꯁꯀꯤ ꯊꯕꯛ ꯀꯧꯕꯗꯣ ꯑꯦꯞꯁꯦꯟ ꯇꯧ ꯎ ꯅꯤꯡꯗꯕ ꯑꯗꯨꯝ ꯑꯗꯨꯁꯨ ꯑꯣꯏꯔꯣꯏꯅꯦ ꯑꯩꯗ ꯄꯨꯡꯗꯣ ꯅꯥꯏꯟꯗ ꯑꯦꯛꯖꯥꯝ ꯂꯩꯌꯦ ꯑꯗꯨꯒꯤ ꯉꯔꯥꯡꯗꯤ ꯇꯦꯟꯗ ꯂꯩꯕꯒꯤ ꯐꯣꯇꯣ ꯀꯥꯞꯄꯒ ꯆꯠꯄ ꯌꯥꯕ ꯉꯁꯤꯗꯤ ꯌꯥꯔꯔꯣꯏ ꯍꯥꯏꯕꯅꯤ
ꯔꯜꯂꯜꯂꯤ
ꯑꯁꯤ ꯑꯩꯈꯣꯏ ꯈꯨꯟꯗ ꯂꯣꯏꯔꯒ ꯍꯣꯔꯗ ꯇꯧꯒꯅꯤ ꯍꯥꯏꯅꯤ
ꯄꯤꯗꯧꯉꯥꯏ
ꯈꯥꯎꯗ ꯑꯗꯨꯗꯤ ꯉꯁꯥꯏ ꯎ ꯑꯩꯈꯣꯏ ꯈꯨꯟꯗ ꯎ ꯑꯃ ꯀꯅꯣ ꯃꯥꯒꯤ ꯃꯃꯤ ꯑꯩꯈꯣꯏ ꯌꯨꯝꯒ ꯂꯩꯃꯤꯟꯅꯕ ꯃꯥꯒꯤ ꯃꯤꯛꯁ ꯑꯁꯤ ꯇꯧꯐꯝ ꯅꯨꯄꯤꯗꯣ ꯈꯪꯗ꯭ꯔꯅꯦ
ꯎ
ꯎꯝ ꯀꯅꯅꯦ ꯑ ꯀꯥꯞꯂꯤꯕ ꯅꯨꯄꯤꯗꯣ ꯑꯩꯈꯣꯏꯗ
ꯅꯣꯏꯔꯣꯝꯗ ꯁꯔꯖꯔꯤ ꯇꯧꯕ ꯂꯩꯕ꯭ꯔꯥꯅꯦ
ꯅꯣꯏꯣꯏ ꯈꯨꯟꯗ ꯍꯥꯏꯕꯅꯦ
ꯑꯣ ꯑꯣ ꯍꯣꯏ ꯀꯩꯅꯣ ꯏꯅꯦꯗꯔꯥ
ꯑꯥ
ꯏꯅꯦ ꯀꯗꯤ ꯇꯧꯔꯦ
ꯉꯁꯥꯏꯗꯣ ꯃꯥꯒꯤ ꯐꯣꯟꯗꯒ ꯑꯩꯅ ꯃꯃꯤꯡ ꯍꯥꯏꯕꯤꯌꯣ ꯃꯤꯡꯁꯤꯡꯗꯣ ꯑꯩ ꯏꯔꯒꯦ ꯍꯥꯏꯔꯒ ꯃꯥꯗꯣ ꯎ ꯁꯨꯔꯤꯔꯥ ꯗꯦꯔꯤꯗ ꯏꯔꯒꯀꯣ ꯃꯥꯒꯤ ꯋꯥꯆꯦꯞꯀꯤ ꯎꯝ ꯎ ꯃꯦꯁꯦꯖꯇꯣ ꯂꯥꯛꯑꯔꯒꯀꯣ ꯅꯨꯄꯥ ꯀꯣꯏꯕ ꯃꯥꯜꯂꯦ ꯃꯥꯗꯣ
ꯀꯣꯏꯔꯝꯒꯅꯤ ꯃꯣꯏ ꯂꯣꯏꯅꯃꯛ ꯆꯞ ꯆꯥꯅꯕꯅꯦ
ꯦ ꯀꯣ ꯕꯦꯕꯤ ꯍꯋꯦ ꯑꯥꯔ ꯌꯨ ꯀꯥꯏꯅ ꯀꯣ ꯊꯥꯔꯛꯏꯅꯦ ꯌꯥꯝꯅ ꯍꯣꯡꯅꯤꯡꯉ ꯑꯩꯗꯣ
ꯅꯪ ꯎꯈ꯭ꯔꯦ ꯍꯥꯏꯕꯗꯣ ꯃꯥ ꯈꯪꯕ꯭ꯔꯥ
ꯈꯪꯕ ꯈꯪꯗꯕ ꯃꯥꯜꯂꯦꯗ ꯗꯤꯐꯤꯀꯦꯁꯟ ꯂꯥꯛꯄꯒꯤꯀꯣ ꯍ ꯍ ꯂꯥꯛꯔꯒ ꯇꯧꯕꯒꯤ ꯃꯃꯤꯡꯗꯤ ꯍꯤꯝꯅ ꯁꯦꯞ ꯇꯧꯔꯤꯌꯦ ꯃꯥꯗꯣ
ꯀꯩꯅꯣ ꯑꯣꯏꯔꯝꯒꯅꯤ ꯎ ꯔꯦꯜꯋꯦꯗ ꯂꯩꯕꯁꯦ
ꯑ ꯑꯗꯨ ꯑꯗꯨꯝ ꯑꯗꯨꯅꯤ ꯑꯕꯤ ꯁꯤꯗꯣ
ꯑꯥ
ꯅꯤ ꯑꯩ ꯈꯪꯉꯤ
ꯎꯝ ꯂꯣꯏꯅꯃꯛꯅꯦ ꯇꯧꯔꯤꯕꯗꯣ
ꯅꯣꯏ ꯑꯃꯨ ꯑꯃꯨ ꯂꯩꯕꯗꯣ ꯄ꯭ꯂꯦꯒ꯭ꯔꯥꯎ ꯃꯊꯥꯛꯇ ꯂꯩꯕꯗꯣ ꯑꯃꯨꯗꯣ ꯑꯗꯨꯒꯤ ꯃꯃꯥꯁꯨ ꯇꯧꯕ꯭ꯔꯅꯦ
ꯂꯩꯔꯣ ꯑꯥ ꯑꯗꯨꯗꯤ ꯇꯧꯔꯝꯃꯣꯏꯗ ꯑꯗꯨꯃꯥꯏꯅ ꯇꯧꯒꯗ ꯑꯗꯨꯒꯕ ꯃꯤ ꯃꯥꯥꯟꯂ ꯃꯥꯗ
ꯃꯃꯤꯡ ꯁꯔꯖꯔꯤ ꯇꯧꯕ ꯅꯨꯄꯤ ꯈꯛꯇ ꯃꯥꯜꯂꯤꯗ ꯑꯩꯁꯨ ꯇꯧꯔꯤꯕꯗꯣ
ꯎ ꯁꯗꯔꯤ ꯇꯧꯕ ꯅꯨꯄꯤꯗꯨꯒ ꯀꯅꯗ ꯑꯩꯈꯣꯏꯥ ꯗꯥꯏ ꯄꯣꯟꯊꯣꯛꯗꯒꯤ ꯘꯔꯤ ꯊꯄ ꯈꯣꯏꯗꯣ
ꯑꯣ ꯑꯣ ꯑꯣ
ꯑꯗꯨꯝ ꯃꯣꯏ ꯇꯧꯔꯤꯁꯦ
ꯍꯧꯖꯤꯀꯥꯟ ꯏꯅꯦꯅꯦ ꯃꯃꯤꯡ ꯁꯔꯖꯔꯤ ꯇꯧꯕ ꯅꯨꯄꯤꯗꯣ
ꯎꯝ
ꯁꯨ ꯌꯥꯝ ꯀꯦꯈ꯭ꯔꯦꯅꯦ ꯃꯥꯒꯤ ꯃꯥꯒꯤꯅ ꯕꯥꯔꯤ ꯈꯪꯗꯕ ꯃꯥꯜꯂꯤꯦꯗ ꯀꯔꯤꯔꯣ ꯈꯕ ꯈ ꯎꯝ
ꯀꯔꯤ ꯍꯥꯏꯒꯅꯤ ꯑꯗꯨꯝ ꯇꯧꯔꯛꯀꯅꯤꯅꯀꯣ
ꯆꯦꯟꯁꯨ ꯆꯦꯟꯕꯁꯨ ꯌꯥꯔꯣꯏꯅꯦ ꯃꯣꯏꯗ ꯏꯟꯇꯔꯦꯁꯀꯤ ꯄꯩꯁꯥꯒꯤ ꯇꯧꯕ ꯃꯥꯜꯂꯦ
ꯎꯝ ꯉꯁꯥꯏꯗꯣ ꯏꯁꯤꯡ ꯏꯁꯤꯡ ꯐꯨꯠꯄꯗꯣ
ꯑꯥ
ꯀꯨꯀꯔꯗ ꯏꯁꯤꯡ ꯐꯨꯠꯄꯗꯣ ꯑꯩꯈꯣꯏꯒꯤꯗꯣ ꯃꯩ ꯃꯩ ꯌꯦꯕ
ꯅꯪꯉꯣ
ꯑꯣ ꯑꯁ ꯇꯔ ꯇꯕꯨꯗꯨꯣ
ꯑ ꯏꯁꯤꯡꯗꯤ ꯂꯩꯕ꯭ꯔꯥꯗꯣ
ꯎꯝ
ꯔꯤ ꯀꯔꯤꯒꯤꯗꯨꯣꯅꯦ ꯑꯗꯨꯕꯨ ꯃꯥꯏ ꯆꯁꯤꯡꯕꯗꯣ ꯅꯪꯕꯨ
ꯑꯩꯈꯣꯏꯒꯤꯗꯣ ꯔꯥꯏꯁ ꯀꯨꯀꯔꯗꯣ ꯌꯥꯝ ꯑꯔꯤꯕꯒꯤꯀꯣ ꯌꯥꯗꯕ ꯁ꯭ꯨꯏꯠꯠꯇ ꯇꯥꯕ꯭ꯔꯥ
ꯍꯥꯎ ꯇꯥꯏ ꯇ
ꯁ꯭ꯋꯤꯆꯇꯣ ꯑꯣꯐ ꯇꯧꯔꯁꯨꯀꯣ ꯑꯗꯨꯝ ꯖꯦꯛꯇꯣ ꯊꯝꯃꯗꯤ ꯁ꯭ꯋꯤꯆ ꯑꯣꯐ ꯇꯧꯔꯁꯨ ꯁꯨ ꯑꯗꯨꯝ ꯃꯥꯏ ꯆꯤꯡꯉꯦ
ꯑꯣ ꯀꯔꯕꯤꯅꯅ ꯦꯔꯒꯤꯔꯗꯤ ꯐꯔ ꯀꯥꯗꯅꯉꯥꯡꯒ ꯑꯩꯈꯣꯏ ꯏꯄꯥ ꯑꯃꯗ ꯁꯦꯝꯕꯤꯌꯨ ꯍꯥꯏꯅꯦ
ꯍꯪꯗ꯭ꯔꯦ ꯁꯦꯝꯕ ꯌꯥꯔꯣ ꯃꯣꯏꯗ ꯌꯥꯝ ꯀꯨꯏꯅ ꯄꯥꯏꯕꯒꯤꯀꯣ ꯐꯠꯇꯕ ꯃꯥꯜꯂꯦ
ꯃꯣꯏ ꯏꯅꯔꯖꯤꯁꯀꯤ ꯊꯕꯛ ꯂꯥꯛꯑꯕꯗꯤ ꯌꯥꯝ ꯐꯒꯅꯤꯉꯦ ꯑꯩꯈꯣꯏꯒꯤ ꯏꯁꯤꯡ ꯃꯆꯤꯟꯁꯨꯀꯣ ꯗ꯭ꯔꯥ ꯌꯥꯗ ꯌꯥꯗꯕꯒꯤ ꯁꯦꯝꯕꯤꯌꯣ ꯍꯥꯏꯔꯒ ꯉꯁꯤꯅꯦꯅ ꯃ ꯃꯣꯏ ꯃꯄꯥ ꯃꯃꯥꯁꯨ ꯂꯥꯛꯇꯣꯏꯅꯦ ꯅꯔꯖꯤ ꯑꯁꯤ
ꯂꯧꯕ ꯃꯇꯝꯅ ꯍꯧꯖꯤꯛꯇꯤ ꯃꯤ ꯌꯥꯝ ꯂꯥꯛꯑꯝꯃꯣꯏꯀꯣ ꯉꯁꯤꯁꯦ
ꯦ ꯃꯤ ꯇꯔꯥ ꯇꯔꯥꯗꯀꯣ ꯑꯍꯨꯝ ꯑꯍꯨꯝ ꯈꯛꯇꯅꯦ ꯄ꯭ꯔꯖꯦꯟ ꯂꯧꯕꯗꯣ ꯉꯁꯤ ꯌꯥꯝ ꯑ ꯃꯤ ꯂꯥꯏꯗ ꯐꯒꯤ
ꯑꯩꯈꯣꯏ ꯑꯉꯥꯡꯁꯦ ꯔꯞꯕꯅ ꯔꯞꯕꯅ
ꯎꯝ ꯑꯉꯥꯡ ꯃ ꯊꯥꯛꯇ ꯂꯩꯕ ꯅꯨꯄꯤꯗꯣ
ꯎꯝ
ꯑ ꯑꯃꯒꯤ ꯌꯨꯝꯗ ꯆꯦꯟꯕꯗꯣ ꯈꯪꯕ꯭ꯔꯥ
ꯎ
ꯍ ꯀꯁ ꯈꯥꯎꯗ
ꯑꯩꯈꯣꯏ ꯌꯨꯝ ꯃꯊꯛ ꯍꯥꯏꯕ꯭ꯔꯣ
ꯎꯝ ꯃꯥꯒꯤ ꯅꯨꯝ ꯃꯊꯛꯇ ꯅꯠꯇꯦ ꯃꯄꯥꯟꯗ ꯂꯩꯕꯗꯣ ꯑ ꯀꯦ ꯀꯦ ꯌꯨꯝꯒꯤ ꯑꯗꯨꯅ
ꯁ ꯀꯦ ꯀꯣ
ꯑꯥꯔ ꯀꯦ ꯀꯦ ꯌꯨꯝꯒꯤ ꯃꯊꯛꯇ ꯂꯩꯕꯗꯣ ꯃꯈꯥꯗꯔꯥ ꯃꯊꯥꯞꯇꯔ ꯈꯪꯗꯦ ꯑꯩꯁꯨ ꯅꯗꯔꯤꯕ꯭ꯔꯣ
ꯑꯗꯨ ꯀꯨꯔꯨ ꯇꯧꯕ
ꯃꯥꯗꯤꯀꯣ ꯑꯦꯀꯥꯎꯟ ꯑꯃ ꯍꯥꯡꯒꯦ ꯍꯥꯏꯅꯤ ꯃꯥꯒꯤꯗꯤ ꯂꯣꯏ ꯂꯣꯏꯔꯕꯒꯤ ꯑꯗꯣ ꯋꯥꯆꯦꯞꯇ ꯃꯦꯁꯦꯖ ꯀꯔꯤꯅꯣ ꯍꯥꯏꯔꯛꯏꯅꯦ ꯑꯩꯨꯗꯣ ꯍꯦꯟꯅ ꯇꯥꯗꯩ ꯇ ꯇꯕꯗꯣ ꯖ ꯀ ꯑꯅ
ꯅꯣꯡꯣꯟ ꯆꯨꯕ꯭ꯔꯥ
ꯁꯤꯔ ꯍꯁꯤꯔ ꯈꯪꯗꯦꯅꯦ
ꯆꯨꯔꯨꯔꯦ ꯍꯧꯖꯤꯛ
ꯑꯩꯣꯏ ꯈꯨꯨꯝꯅꯗꯤ ꯇꯧꯒꯦ ꯃꯔꯥꯡ ꯈꯣꯏꯅꯤ ꯇꯧꯔꯛꯄꯗꯣ
ꯎꯝ
ꯅꯣꯡꯗꯤꯅ ꯅꯥꯏꯗ ꯇꯧꯔꯛꯄꯗꯀꯣ ꯑꯩꯈꯣꯏꯅꯤ ꯑꯗꯨ ꯈꯤꯇꯪꯅꯦ ꯍꯝꯖꯩꯒꯨꯝꯕꯅꯦ ꯑꯗꯨ ꯅꯪꯕꯨ ꯑꯩꯅ ꯁ꯭ꯀꯨꯜ ꯇꯧꯔꯒ ꯊꯥꯔꯛꯑꯣ ꯍꯥꯏꯔꯁꯨ ꯊꯥꯔꯛꯇꯦ ꯅꯪꯁꯨ
ꯑꯩꯒꯤ ꯅꯦꯠꯇꯣ ꯌꯥꯗꯕꯒꯤ ꯑꯃꯒꯤ ꯋꯥꯏꯐꯥꯏ ꯂꯧꯕꯁꯨ ꯑꯃꯨꯛ ꯇꯥꯠꯈ꯭ꯔꯦꯕ ꯑꯗꯨꯒꯤ
ꯅꯪꯒꯤ ꯉꯁꯤ ꯁꯤꯝꯗꯣ ꯇꯧꯔꯕ꯭ꯔꯥ
ꯑꯣ ꯁꯦꯝꯈ꯭ꯔꯦ ꯁꯦꯝꯈ꯭ꯔꯕꯒꯤ ꯌꯥꯔꯦ ꯍꯧꯖꯤꯛꯇꯤ ꯑꯃꯨꯛ
ꯎꯝ
ꯁꯤꯝ ꯑꯅꯧꯕ ꯂꯧꯔꯦ ꯅꯝꯕꯔꯗꯤ ꯑꯩꯒꯤ ꯅꯝꯕꯔꯗꯣ ꯑꯃꯨꯛ
ꯑꯣ ꯑꯣ ꯎꯝ ꯏꯁꯄꯦꯛ ꯍꯥꯞꯄ ꯅꯨꯨꯄꯥꯗ ꯁꯦꯝꯂꯅꯤ
ꯎ ꯀꯩꯅꯩꯅꯣꯗ ꯀꯩꯅꯣ ꯎꯝ ꯏꯁꯦꯛ ꯅꯠꯇꯕ ꯌꯨꯝꯗ ꯁꯦꯝꯒꯦ ꯇꯧꯔꯒ ꯃꯣꯏꯌꯨꯝꯗꯣ ꯃꯤ ꯌꯥꯝꯕꯒꯤꯀꯣ ꯄ ꯍꯥꯄꯝ ꯑꯗꯣ ꯍꯥꯞꯄ ꯌꯨꯝꯗ ꯃꯨꯆꯥꯠꯂꯦ ꯑꯗꯨꯗꯁꯤꯦꯅꯤ
ꯄꯩꯁꯥ ꯂꯧ ꯀꯌꯥ ꯂꯧꯕ꯭ꯔꯥ ꯄꯁꯥꯗꯣ
ꯄꯩꯁꯥ ꯋꯥꯟ ꯐꯤꯐꯇꯤ ꯈꯛꯇꯅꯦ ꯍ ꯑꯗꯨ ꯀꯥꯊꯣꯛꯀꯅꯨ ꯄꯩꯁꯥ ꯋꯥꯟ ꯐꯤꯐꯇꯤ ꯑꯗꯨꯒ ꯔꯤꯆꯥꯔꯖ ꯀꯩꯅꯣꯗꯤ ꯑꯗꯨꯝ ꯂꯩꯕꯀꯣ ꯅꯍꯥꯟꯈꯩ ꯑꯗꯨꯝ ꯇ ꯂꯩꯕꯗꯣ
ꯃꯥꯡꯗꯦꯕ
ꯑꯥ
ꯑꯣ ꯑꯗꯨ ꯈꯛꯇꯅꯤ ꯀꯔꯤꯅꯣ ꯈꯨꯠꯆꯨ ꯂꯣꯂꯨ
ꯑꯁ ꯂ ꯇꯥꯔꯦꯅꯦ ꯍꯧꯖꯤꯛꯇꯤ ꯑꯗꯨꯝ ꯄꯥꯏꯌꯀꯣ ꯑ ꯋꯥ ꯍꯥꯏ
ꯄꯥꯏꯗ ꯄꯥꯏꯗ ꯄꯥꯏꯔꯗ ꯑꯣꯔꯦ
ꯔꯔꯤꯅꯣ ꯅꯪ ꯇꯧꯒꯤꯁꯦ ꯁꯤꯦꯄꯌꯣ
ꯑꯥ ꯎꯝ ꯑꯩꯈꯣꯏ ꯏꯃꯥꯒ ꯏꯅꯦꯒꯀꯣ ꯐꯤꯗꯣ ꯂꯎꯔꯤꯦ ꯑꯩꯅ ꯌꯨꯝꯗ ꯀꯔꯤꯅ ꯃꯣꯞ ꯇꯧꯕꯗꯣ ꯀꯔꯤ ꯍꯥꯏꯕ꯭ꯔꯅꯤ
ꯊꯪꯗ
ꯌꯨꯝ ꯌꯨꯝ ꯁꯦꯡꯕ ꯑꯣꯏꯔꯦꯀꯣ ꯑꯥ ꯅꯣꯏ ꯏꯕꯨꯡꯗꯤ ꯂꯥꯛꯄ꯭ꯔꯅꯦ
ꯁ꯭ꯀꯨꯜ ꯐꯖꯅ ꯆꯠꯄ꯭ꯔꯥ ꯑꯉꯥꯡꯗꯣ
ꯆꯠꯂꯤ ꯉꯁꯤꯗꯤ ꯆꯠꯂꯦ ꯆꯠꯂꯦ ꯎꯝ ꯃꯥꯒꯤꯠ ꯄꯨꯗ ꯌꯥꯝ ꯁꯥꯎꯕꯒꯤ ꯀꯤꯕ ꯃꯥꯜꯂꯦ
ꯍ
ꯃꯉꯣꯟꯗꯤ ꯌꯥꯝ ꯀꯤꯌꯦ ꯑꯩꯈꯣꯏ ꯏꯆꯥ ꯅꯨꯨꯄꯤꯗꯣ ꯃꯥꯅ ꯇꯧꯗ꯭ꯔꯗꯤ ꯀꯣꯏ ꯌꯥꯔ
ꯔꯤꯖꯜ ꯊꯣꯛꯑꯕ
ꯍꯥꯎꯗ꯭ꯔꯤ ꯉꯁꯤꯗꯤ ꯉꯔꯥꯡ ꯑꯩ ꯀꯣꯜ ꯇ ꯀꯣꯜ ꯇꯧꯕꯗꯣ ꯅꯉꯣꯟꯗ ꯑꯗꯨ ꯑꯗꯨꯒꯤꯁꯨ ꯄꯤꯕ ꯃꯥꯜꯂꯦ ꯑꯩꯉꯣꯟꯗ
ꯁꯔꯦ ꯂꯅꯒꯤꯗꯤ
ꯎꯝ ꯂꯣꯏꯅꯃꯛ ꯇ ꯂꯣꯏꯔꯗꯤ ꯑꯩꯁꯨ ꯄꯩꯁꯥꯗꯣ ꯂꯧꯔꯒꯦ ꯑꯗꯨ ꯅꯠꯇ꯭ꯔꯗꯤ ꯀꯔꯤꯅꯣ ꯍꯥꯏꯅꯤ ꯃꯣꯏꯗꯣ
ꯕꯤꯍꯥꯗ
ꯁꯠ ꯁꯠ ꯇꯧꯗ꯭ꯔꯗꯤ ꯑꯩꯅ ꯑꯩꯈꯣꯏ ꯇꯧꯕ ꯇꯥꯛꯗꯣ ꯂꯣꯏꯅ ꯗꯤꯂꯦ ꯇꯧꯒꯅꯤ ꯍꯥꯏꯅꯤ
ꯂꯩꯒꯔꯣꯀ
ꯅꯪꯗꯤ ꯊꯥꯔꯇꯤ ꯌꯧꯕ꯭ꯔꯥ ꯀꯔꯤ ꯏꯌꯥ ꯇꯧꯕ꯭ꯔꯥ
ꯑꯃ ꯋꯥꯠꯂꯤ
ꯑꯁꯤ ꯌꯥꯝ ꯐꯥꯏꯅꯦꯅꯪ ꯃꯗꯤ
ꯑꯁ ꯑꯩꯒꯤꯗꯤ ꯃꯔꯤ ꯃꯉꯥ ꯀꯩꯅꯣ ꯖꯤꯔꯣ ꯆꯠꯂꯦ ꯍꯧꯖꯤꯛ ꯈꯛꯇꯁꯨ ꯑꯩ ꯅꯪꯕꯨ ꯀꯩꯅꯣ ꯇꯧꯕꯗ ꯆꯠꯇꯕꯒꯤ ꯖꯤꯔꯣ ꯆꯠꯈ꯭ꯔꯦ
ꯅꯁꯨꯣ ꯑꯗꯣꯝ ꯃꯤ ꯀꯔꯤꯅ ꯇ ꯇꯧꯕꯗꯤꯀꯣ ꯄꯩꯁꯥꯗꯣ ꯄꯤꯒꯅꯤ ꯑꯦ ꯑꯩꯈꯣꯏ ꯆꯤꯡꯉꯣ ꯑꯗꯨꯝꯇꯕ ꯃꯥꯜꯂꯤꯒ
ꯔꯗꯤ ꯐꯔꯅꯤ ꯉꯧ ꯀꯥꯡꯪ ꯂꯩꯅꯦ ꯂꯣꯏ ꯈꯨꯣꯅꯦ ꯏꯪꯊꯝꯊꯥꯗ ꯕꯤ ꯕꯤ ꯑꯦꯁ ꯂꯩꯒꯗ꯭ꯔꯥ
ꯍꯥꯏꯔꯔꯣꯏ ꯍꯥꯏꯅꯤ ꯍꯧꯖꯤꯛ ꯉꯔꯥꯡ ꯁꯤꯁꯥ ꯂꯩꯕꯗꯣ ꯂꯩꯥꯏꯔꯨꯔꯣꯏ ꯍꯥꯏ ꯄꯩꯁꯥ ꯌꯥꯝ ꯆꯠꯄꯒꯤꯀꯣ ꯉꯗꯤꯂꯒꯗ꯭ꯔꯥ
ꯃꯣꯏꯁꯦ ꯈꯪꯗ꯭ꯔꯦ ꯑꯩꯈꯣꯏꯒꯤꯗ ꯄꯣꯁꯄꯣꯟ ꯇꯧꯈ꯭ꯔꯦ ꯄꯣꯁꯄꯣꯟꯗꯨꯁꯨ ꯀꯩꯗꯧꯉꯩꯅꯣꯥꯛ ꯈꯪꯗ꯭ꯔꯦ
ꯎ
ꯂꯩꯇ꯭ꯔꯁꯨ ꯌꯥꯔꯦꯗ ꯏꯟꯊꯝ ꯏꯟꯊꯥꯗꯗꯤ ꯌꯥꯝꯅ ꯏꯪꯕꯒꯤ ꯇꯜꯂꯦꯕ ꯍꯧꯒꯠꯅꯤꯉꯥꯏꯁꯨ ꯄꯜꯂꯦ ꯐꯗꯤꯍꯖ ꯔꯤꯅꯣ ꯁꯥꯏ ꯁꯥꯏ ꯃꯣꯏ ꯑꯉꯥꯡ ꯃꯅꯦꯗꯤ ꯇꯧꯕ꯭ꯔꯥ ꯊꯕꯛꯇꯣ
ꯑꯥ
ꯑꯣ ꯇꯗꯦ ꯍꯥꯏꯥꯔꯗ꯭ꯔꯥ
ꯍꯥꯎꯗꯅꯦ
ꯑꯩꯈꯣꯏ ꯏꯕꯨꯡꯉꯣ ꯃꯃꯥ ꯁꯨ ꯑꯩꯈꯣꯏ ꯏꯕꯨꯡꯉꯣ ꯃꯃꯥꯕꯨꯁꯨ ꯀꯣꯜ ꯇꯧꯋꯣ
ꯚꯥꯏꯃꯗꯣ
ꯎꯝ ꯇꯨꯝꯃꯀꯥꯟꯗ ꯇꯧꯒꯗꯕꯅꯦ ꯃꯥꯗꯤ ꯑ ꯑ ꯌꯥꯗꯦꯕꯣ
ꯅꯣꯏ ꯑꯅꯤꯗꯤ ꯇꯧꯔꯕ꯭ꯔꯥ
ꯍꯣꯏ ꯑꯅꯤ ꯇꯧꯗꯦ ꯉꯔꯥꯡ ꯏꯃꯥꯒ ꯇꯧꯋꯦ
ꯏꯃꯥꯁꯨ ꯌꯥꯝ ꯋꯥ ꯍꯥꯏꯕ꯭ꯔꯅꯦ ꯃꯣꯏꯗꯤ ꯌꯥꯝ ꯈꯪꯕꯅꯤꯅꯀꯣ ꯌꯥꯝ ꯋꯥ ꯉꯥꯡꯂꯣ ꯌꯥꯝ ꯋꯥ ꯉꯥꯡꯂꯣ ꯍꯥꯏꯌꯅꯤ
ꯋꯥ ꯉꯥꯡꯕ ꯍꯩꯕꯅꯦꯔꯦ
ꯅꯣꯏꯅꯤ ꯑꯗꯨꯝ ꯇꯧꯔꯛꯑꯣꯅꯦ ꯑꯗꯨꯗꯤ ꯀꯔꯤꯗ꯭ꯔꯣꯅꯦ ꯅꯣꯏꯅꯤ ꯇꯧꯔꯗꯤ ꯄꯩꯁꯥ ꯌꯥꯝ ꯄꯥꯏꯒꯅꯤꯅꯦ
ꯐꯪ꯭ꯔꯦ
ꯍꯧꯖꯤꯛꯔꯥ ꯍꯌꯦꯡꯔꯥ ꯑꯩꯒꯤꯁꯨ ꯂꯣꯏꯒꯗꯧꯕ ꯇꯧꯒꯅꯤ ꯑꯗꯨ ꯅꯠꯇ꯭ꯔꯗꯤ ꯀꯩꯅꯣ ꯇꯧꯋꯦ ꯍꯥꯏꯕꯗ ꯀꯤꯌꯦ
ꯑꯩꯌꯦꯡꯁꯦ ꯍꯌꯦꯡꯁꯦ ꯄꯩꯁꯥ ꯄꯤꯕ ꯅꯨꯃꯤꯠ ꯑꯣꯏꯕ꯭ꯔꯥꯀꯣ
ꯈꯪꯗꯦ ꯑꯩꯗꯤ ꯇꯧ ꯑꯩꯒꯤꯗꯣ ꯇꯧꯗ꯭ꯔꯤꯌꯦ ꯑꯗꯨꯒꯤ
ꯍꯌꯦꯡꯅꯦ ꯍꯥꯏꯕꯀꯣ ꯅꯃꯗ ꯎꯝ
ꯔꯥꯗꯤ ꯄꯤꯕ꯭ꯔꯥ ꯇꯥꯛꯁꯇꯣ ꯑꯗꯨꯒꯤ ꯄꯩꯁꯥꯗꯣ ꯄꯤꯕ꯭ꯔꯥ ꯍꯥꯏꯕꯅꯦ
ꯑꯩ ꯑꯩꯒꯤꯗꯣ ꯌꯥꯝꯗꯦ ꯑꯩ ꯑꯩ ꯅꯍꯥꯟꯈꯩ ꯇꯧꯕꯗꯣ ꯀꯨꯟꯗꯤ ꯊꯕꯛ ꯇꯧꯋꯦꯕ ꯀꯨꯟ ꯈꯛꯤ ꯇꯧꯋꯦ ꯑꯗꯨ ꯐꯪꯕꯗꯤ ꯎꯝ ꯂꯥꯛ ꯅꯤꯄꯜ ꯈꯛꯇꯅꯦ ꯐꯪꯕ ꯑꯗꯨꯒꯤ ꯌꯥꯗꯔꯦ ꯅꯗ꯭ꯔꯗ
ꯑꯩꯈꯣꯏ ꯏꯆꯦ ꯑꯥꯗ ꯑꯦꯛꯖꯥꯝ ꯊꯥꯕ ꯅꯨꯄꯤꯗꯣ
ꯎꯝ
ꯇꯔꯥ ꯇꯔꯥꯒꯤ ꯇꯁꯇꯣ ꯄꯤꯒꯅꯤ ꯍꯥꯏꯅꯤꯡ ꯉꯔꯥꯡ ꯃꯥꯒꯤꯗꯣ ꯎꯝ ꯐꯥꯏ ꯍꯟꯗ꯭ꯔꯦꯠ ꯄꯤꯕꯗꯣ ꯑꯗꯨꯒꯤ ꯑꯗꯣ ꯇꯔꯥꯒꯤꯅꯦ ꯍꯥꯏꯌꯦ
ꯍꯌꯦꯡ ꯃꯈ ꯈꯪꯒꯅꯦꯗꯣ ꯑꯩꯒꯤꯁꯦ ꯑꯩꯒꯤ ꯊꯕꯛꯁꯦ ꯂꯣꯏꯔꯗꯤ ꯏꯃꯥꯒꯤ ꯑꯃꯨ ꯍꯧꯔꯅꯤ
ꯑꯀꯕꯤ ꯅꯨꯄꯤꯗꯁꯨ ꯌꯥꯝ ꯄꯩꯁꯥ ꯄꯥꯏꯗꯣꯏꯅꯦ ꯑꯗꯨꯨꯝ ꯇꯧꯕꯒꯤ
ꯎꯝ
ꯃꯗꯨ ꯎ ꯅꯣꯏ ꯄꯩꯁꯥ ꯂꯥꯛꯄ ꯀꯥꯟꯗꯀꯣ ꯃꯥꯒꯤꯁꯨꯨ ꯄꯩꯁꯥꯗꯣ ꯑꯗꯣ ꯁꯚꯦꯟ ꯍꯟꯗ꯭ꯔꯦꯗ ꯄꯦꯃꯦꯟ ꯇꯧꯋꯤ ꯍꯥꯏꯅꯤ
ꯃꯥꯗꯤ ꯀꯩꯅꯣꯅꯦ ꯃꯤ ꯌꯥꯝꯅꯁꯨ ꯀꯣꯜ ꯀꯧꯕꯅꯦ
ꯎꯝ ꯃꯥꯒꯗꯤ ꯇꯥꯁꯂꯔꯔꯤ ꯑꯅ ꯑꯗꯨ
ꯂꯣꯏꯔꯁꯨ ꯃꯥꯒꯤꯗꯤ ꯏꯟꯀꯝ ꯌꯥꯝ ꯂꯩꯌꯦꯕ ꯃꯤ ꯈꯪꯗꯕ ꯃꯤꯕꯨꯁꯨ ꯌꯥꯝꯅ ꯋꯥ ꯉꯥꯡꯉꯦꯕ ꯑꯗꯨꯗꯤ ꯆꯕ꯭ꯔꯥ ꯏ ꯀꯅ ꯌꯥ
ꯎꯝ ꯌꯥꯗ꯭ꯔꯦꯅꯦ ꯈꯣꯏꯟꯖꯦ ꯇꯧꯕ ꯌꯥ ꯌꯥꯔꯣꯏ ꯀ ꯗꯤꯁꯇꯥꯔꯕ ꯇꯧꯕ ꯃꯤ ꯌꯥꯝꯃꯤꯅꯦ ꯑꯗꯨꯒꯤ
ꯉꯁꯤꯒꯤꯁꯦ ꯂꯥꯛ ꯑꯃ ꯐꯪꯉꯗꯤ ꯅꯨꯡꯉꯥꯏꯒꯅꯤꯗ ꯇꯔꯣꯔ ꯑꯃꯃꯒ ꯑꯔꯣꯕꯨ ꯐꯪꯕꯨ ꯐꯪꯉꯗꯤ ꯂꯣꯏꯔꯍꯦ ꯑꯉꯥꯡꯁꯨ ꯌꯥꯝ ꯂꯨꯝꯃꯦ ꯉꯁꯤ ꯄꯨꯡ ꯀꯌꯥꯗ ꯀꯩꯅꯣ ꯊꯕꯛꯀꯤꯗꯣ
ꯑꯥ
ꯐꯇꯣ ꯇꯨꯡꯒꯌꯥ ꯇ ꯀꯥꯄ꯭ꯔꯥ
ꯑꯣ ꯑꯗꯨꯅ ꯣꯔ ꯃꯈꯥꯏꯗ ꯣꯔꯣ ꯃꯈꯥꯏ ꯗꯤ ꯆꯞ ꯃꯥꯟꯅꯩꯅꯦ
ꯌꯦꯦꯠꯇ
ꯑ ꯑꯗꯨ ꯍ ꯍꯗꯔ ꯈꯪꯗꯤ ꯑꯥꯏꯁꯨ
ꯑꯣ ꯍ ꯍ
ꯑ
ꯉꯁꯥꯏꯗꯣ ꯂꯥꯛꯀꯦ ꯇꯧꯕꯅꯦ
ꯑꯥ
ꯇꯦꯁ ꯇꯧꯕꯗꯣ ꯀꯩꯅꯣꯒꯤ ꯃꯄꯥꯅ ꯑꯁ ꯅꯪ ꯏ ꯀꯩꯁꯨ ꯇꯧꯔꯗꯤ ꯄꯨꯡ ꯑꯅꯤ ꯄꯨꯡ ꯑꯅꯤ ꯌꯥꯎꯧꯕꯒ ꯂꯥꯛꯑꯣ ꯅꯥꯏꯟꯗ ꯂꯥꯛꯑꯣ ꯍꯥꯏꯕꯒꯤ
ꯅꯪ ꯇꯧꯕꯗꯣ ꯑꯩꯈꯣꯏ ꯈꯨꯟꯗ ꯂꯩꯕ ꯅꯨꯄꯥꯗꯣ ꯇꯧꯕ꯭ꯔꯥ
ꯑꯣ ꯑꯗꯨꯗꯅꯦꯦ
ꯑꯣ ꯄꯩꯁꯥ ꯀꯌꯥ ꯂꯧꯕ꯭ꯔꯥ ꯃꯥꯗꯣ
ꯆꯥꯅꯤ ꯈꯛꯇꯅꯦ ꯑꯩꯒꯤꯗꯤ ꯀꯩꯅꯣ ꯌꯥꯝꯅ ꯀꯩꯅꯣ ꯇꯧꯗꯕꯒꯤꯀꯣ ꯍꯥꯏꯕꯗꯤ ꯌꯥꯝ ꯁꯤꯦꯔꯤꯌꯁ ꯑꯣꯏꯕ ꯀꯩꯅꯣ ꯂꯥꯏꯅꯥ ꯑꯣꯏꯔꯗꯤꯀꯣ ꯌꯥꯝ ꯂꯧꯗꯕ
ꯑꯥ
ꯑꯗꯨꯒꯤ ꯑꯩ ꯂ ꯂꯩ ꯃꯥꯁꯨꯁꯨ
ꯑꯣ
ꯑ ꯑꯣ ꯊꯕꯛ ꯁꯨꯕ ꯊꯦꯡꯒꯅꯤꯅ ꯑꯩ ꯊꯕꯛ
ꯏꯃꯥꯁꯨ ꯆꯄ꯭ꯔꯥ ꯌꯨꯝꯗ ꯂꯩꯕꯗꯣ ꯑꯕꯣꯛꯗꯣ
ꯅꯠꯇꯦ
ꯑꯣ
ꯑ
ꯃꯥꯒꯤꯗꯣ ꯎꯝ ꯀꯔ ꯂꯤꯛꯂꯗ ꯀ꯭ꯔꯤꯝ ꯑꯃ ꯚꯦꯅꯤꯂꯥꯒꯤ ꯂꯩꯕꯗꯣ ꯄꯤꯂꯤꯒꯤ ꯑꯗꯣ ꯃꯥꯗꯤ ꯌꯥꯝ ꯆꯥꯅꯤꯡꯉꯨꯕ꯭ꯔ ꯃꯥꯜꯂꯦꯗ ꯑꯔꯝꯁꯨ ꯑꯩ ꯃꯥꯒꯤꯦ ꯑ ꯆꯠ ꯆꯥꯅꯤꯡꯕ ꯐꯥꯎꯗꯦ ꯍꯥꯏꯔꯒ ꯑꯗꯨꯒꯨꯝꯕ ꯆꯥꯔꯣ ꯍꯥꯏꯔꯁꯨ ꯅ ꯆꯠꯄ ꯂꯩꯇꯦ ꯑꯗꯨ ꯥꯏ
ꯃꯥ ꯆꯥꯛ ꯆꯥꯅꯤꯡꯗꯦ ꯍꯥꯏꯔꯁꯨ ꯆꯥꯒꯗꯕꯅꯦ ꯅꯥꯕ ꯃꯤꯗꯤ ꯁꯨ ꯀꯩꯅꯅ ꯍꯤꯗꯥꯛ ꯆꯥꯕꯅꯤꯅ ꯅꯝꯐꯨ ꯅꯝꯐꯨꯗ ꯆꯥꯏꯕ ꯆꯥꯅꯤꯡꯗꯦ ꯍꯥꯏꯗ꯭ꯔꯒ ꯆꯥꯅꯤꯡꯗꯦ ꯍꯥꯏꯔꯒ ꯅꯝꯐꯨ ꯅꯝꯐꯨꯗ ꯆꯥꯗ꯭ꯔꯗꯤ ꯌꯥꯔꯣꯏꯕ ꯍꯥꯏꯕꯗꯤ ꯃꯥꯗꯨ ꯍꯜꯂꯨꯔꯦꯕ ꯍꯧꯖꯤꯛꯀꯥꯟꯁꯤꯗ ꯑꯩꯈꯣꯏꯒꯨꯝꯅ ꯅꯍꯥ ꯑꯣꯏꯗ꯭ꯔꯔꯤꯕ ꯌꯥꯝ ꯄꯥꯞꯅ ꯐꯒꯜꯂꯦꯕ ꯑꯥꯎ ꯆꯠꯇ꯭ꯔꯦ ꯑꯁ ꯕꯖꯥꯔ ꯆꯠꯂꯒ ꯂꯣꯏꯔꯒ ꯌꯨꯝꯗ ꯂꯥꯛꯑꯒ ꯑꯃꯨꯛ ꯀꯩꯅꯣ ꯀꯩꯅꯣ ꯄꯨꯔꯛꯄ ꯄꯨꯔꯛꯄꯒꯤꯀꯣ ꯑꯃꯨꯛ ꯐꯩꯔꯥꯟꯕ ꯇꯧꯔꯤꯦ
ꯃꯥꯔ
ꯏꯃꯣ ꯏꯃꯥ ꯑꯩꯈꯣꯏ ꯏꯅꯤ
ꯑꯣ ꯑꯣ ꯑꯣ ꯃꯥ ꯇꯧꯔꯗꯤ ꯕꯤꯔꯥꯡꯅꯦ
ꯑꯗꯨꯒꯤ ꯌꯨꯝ ꯆꯪꯗ꯭ꯔꯦ ꯉꯁꯤ ꯃꯌꯨꯝꯗ
ꯎꯝ
ꯑꯁꯤ ꯀꯩꯅꯣ ꯑꯁꯤ ꯐꯤ ꯍꯦꯛ ꯁꯦꯝꯕ ꯂꯣꯏꯔꯒ ꯑꯉꯥꯡ ꯄꯔꯒ ꯇꯨꯝꯍꯜꯂꯛꯑꯦ
ꯎꯝ
ꯑ ꯑꯃꯨꯛ ꯅꯪ ꯅꯪ ꯀꯣꯜ ꯇꯧꯔꯛꯑꯦ ꯉꯁꯤꯒꯤꯁꯦ ꯑꯃꯅꯍꯦ ꯉꯁꯤꯒꯤꯁꯦ ꯖꯥꯠ ꯑꯃꯥꯟꯅꯕ
ꯑꯣ ꯑꯗꯨꯝ ꯇꯧꯏꯅꯦ ꯉꯔꯥꯡ ꯑꯩ ꯑꯀꯪꯕꯤꯗ ꯇꯧꯕ ꯀꯥꯟꯗꯀꯣ
ꯑꯥ
ꯑꯗꯨꯒꯤ ꯑꯁꯤꯗ ꯉꯔꯥꯡ ꯑꯩꯈꯣꯏ ꯑꯅꯤ ꯇꯧꯕꯗꯣ ꯊꯥꯎꯖꯟ ꯋꯥꯏꯟ ꯍꯟꯗ꯭ꯔꯦꯠ ꯑꯗꯨꯒꯨꯝꯕ ꯇꯧꯋꯦ ꯑꯗꯨꯒꯤ ꯃꯥꯒꯤꯁꯨ ꯑꯩꯒꯤꯁꯨ ꯄꯩꯁꯥꯗꯣ ꯌꯥꯝꯕ ꯃꯥꯜꯂꯤꯦꯗ
ꯎꯝ ꯒꯔꯤ ꯇꯨ ꯕꯨꯡꯉ ꯍꯧꯧꯒꯠꯂꯦ ꯌꯦꯟ ꯍꯥꯅꯤ ꯎꯝ
ꯐ
ꯍꯥꯥ
ꯄꯤ꯭ꯂꯌꯥꯅ ꯄꯣ ꯆꯩ
ꯀꯛꯇꯦ ꯑꯩ ꯍꯧꯖꯤꯛꯀꯥꯟ ꯄꯩꯁꯥ ꯑꯝꯐꯥꯎ ꯂꯩꯇꯦ ꯉꯁꯤ ꯕꯖꯥꯔ ꯆꯠꯂꯒ ꯏ ꯇꯦꯁ ꯇꯧꯕꯐꯣ ꯑꯩꯒꯤ ꯄꯩꯁꯥ ꯄꯥꯏꯗꯦ ꯏꯃꯥꯒꯤ ꯄꯩꯁꯥꯅꯅꯦ ꯑꯩꯒꯤ ꯁꯦꯂꯔꯤꯁꯨ ꯐꯪꯗꯕꯀꯣ ꯑꯦꯛꯖꯥꯝ ꯊꯥꯕꯗꯨꯁꯨ ꯄꯩꯁꯥ ꯄꯤꯔꯛꯇꯦ ꯑꯗꯨꯒꯤ ꯄꯩꯁꯥ ꯊꯥ ꯑꯝꯐꯥꯎ ꯂꯩꯕ꯭ꯔ ꯑꯩꯉꯣꯟꯗ
ꯆꯝ ꯊꯥꯕꯗꯣ ꯄꯩꯁꯥꯗꯤ ꯀꯌꯥꯅ ꯑꯉꯥꯡꯒꯤꯗꯣ ꯂꯣꯏꯅꯃꯛ ꯅꯪꯒꯤ ꯄꯩꯁꯥꯗꯣ ꯂꯣꯏꯅꯃꯛ ꯀꯌꯥꯅꯣ ꯍꯥꯏꯕꯅꯣ ꯑꯦꯛꯖꯥꯝꯒꯤꯗꯣ ꯅꯪꯅ ꯊꯥꯔꯛꯄꯗꯣ
ꯑꯜ ꯏꯅꯨꯡꯉꯥꯏꯈꯣ ꯔꯤ ꯄꯩꯁꯥ ꯑꯣ
ꯄ ꯅꯤꯡꯦꯣ
ꯍꯥꯡꯅꯤꯡꯗꯕꯣ ꯃꯥꯜꯂꯦꯍꯦ ꯌꯨ ꯍꯥꯡ ꯋꯥꯏ ꯀꯣꯟꯅꯥ ꯏꯕꯨꯡꯉꯣ ꯑꯩꯒꯤ ꯐꯨꯔꯤꯠꯇ ꯍꯥꯡꯉꯗꯤ ꯐꯤꯠ ꯐꯤꯠ ꯐꯤꯠ ꯇꯧꯒꯅꯤ ꯍ ꯑ ꯁꯥꯏ ꯁꯥꯏ
ꯇꯣꯡꯕ ꯌꯥꯔꯣꯏꯅꯤ ꯃꯥꯏ ꯂꯥꯛꯇ꯭ꯔꯗꯤ ꯌꯥꯝ ꯁꯥꯕꯅꯤꯀꯣ
ꯃꯩ ꯂꯥꯛꯇꯕ꯭ꯔꯥ
ꯂꯥꯛꯑꯦ ꯉꯁꯤꯗꯤ ꯑꯩꯈꯣꯏꯒꯤ ꯈꯨꯟꯗꯣ ꯃꯩꯒꯤ ꯇꯦꯛꯁꯇꯣ ꯄꯤꯗ꯭ꯔꯕꯒꯤ ꯃꯥꯏ ꯀꯠ ꯇꯧꯒꯅꯤ ꯍꯥꯏꯅꯤ
ꯑꯣ ꯄꯤꯈ꯭ꯔꯕ ꯍꯧꯖꯤꯛꯇꯤ ꯃꯤ ꯄꯤꯔꯛꯑꯦ ꯍꯥꯏꯕ꯭ꯔꯥ ꯄꯤꯔꯛꯑꯦ ꯍꯥꯏꯕ꯭ꯔꯥ ꯍꯧꯖꯤꯛꯇꯤ
ꯐꯪ
ꯑ ꯑꯁ ꯑꯁꯤ ꯑꯉꯁꯤꯀꯣ ꯂꯨꯝꯕꯒꯤ ꯈꯨꯠ ꯅꯥꯔꯦꯗꯥ ꯄꯣꯛꯄꯁꯦ
ꯦꯛꯁꯁꯨ ꯑꯗ ꯁꯦꯀ ꯀꯥꯕ
ꯀꯔꯤ
ꯅꯦꯛꯁꯤꯛ ꯗ ꯅꯋꯥ ꯄꯨꯨꯛꯕꯥꯕꯁ ꯇꯅꯤ ꯍꯥꯏꯒ
ꯑ ꯏ ꯎ ꯑꯩꯁꯨ ꯗꯦꯠ ꯇꯦꯟꯒꯨꯝꯕꯗ ꯆꯠꯀꯅꯤ ꯕꯖꯥꯔ ꯌꯨꯝ ꯁꯦꯡꯗꯣꯛꯅꯤꯉꯥꯏ ꯀꯣ ꯎꯝ ꯁꯦꯡꯗ꯭ꯔꯣꯗꯨ ꯂꯩꯕ ꯌꯥꯔꯣꯏ ꯕꯥꯏ ꯀ ꯌꯨꯝꯗ ꯎ ꯀꯨꯝꯗ ꯃꯣꯠꯂꯦꯕ ꯏ ꯑ
ꯃꯁꯤꯁꯤꯃ ꯍꯌꯦꯡꯉ ꯑꯩꯁꯨ ꯑꯁꯤꯗ ꯇꯧꯕ ꯂꯣꯏꯒꯅꯤ ꯅꯪꯕꯨ ꯈꯩꯅꯣ ꯇꯧꯔꯒ ꯑꯗꯨ ꯅꯠꯇ꯭ꯔꯗꯤ ꯌꯥꯔ
ꯑ ꯌꯥꯏ ꯌ ꯑꯦꯏ ꯌꯥꯏ ꯌꯏ ꯑꯦꯌꯥ ꯎ ꯉꯥꯏꯔꯦ ꯇꯨꯝꯃꯒꯤ ꯅꯨꯅꯨꯡ ꯉꯥꯏꯔꯦ ꯑꯁ ꯌꯥꯝ ꯀꯨꯏꯅ ꯇꯨꯝꯃꯦ ꯉꯁꯤ ꯑꯁꯤ ꯑꯉꯥꯡꯁꯦ ꯅꯍꯥꯟꯈꯩꯗꯤ ꯃꯤꯅꯤꯠ ꯇꯔꯥ ꯃꯤꯅꯤꯠ ꯀꯟꯒꯝꯕ ꯈꯛꯇꯅꯦꯕ ꯇꯕꯥ
ꯑꯣ ꯅꯪ ꯄꯕꯒꯤ ꯃꯥꯅꯤꯅ
ꯑ ꯄꯕꯒꯦ ꯑꯁ ꯑꯣꯔꯁꯨꯀꯣ ꯃꯤꯅꯤꯠ ꯇꯔꯥ ꯀꯨꯟ ꯈꯛꯇꯅꯦ ꯇꯨꯝꯕ ꯉꯁꯤ ꯌꯥꯝ ꯀꯨꯏꯅ ꯇꯨꯝꯃꯤ ꯌꯥꯗꯦ ꯑꯣꯏꯔꯁꯨ ꯂꯩꯦꯔꯥꯒꯤ ꯑꯉꯥꯡꯅꯦꯁꯦ ꯌꯥ ꯌꯥꯏꯌꯥ ꯚꯣꯂꯨꯝꯗꯣ ꯈꯤꯇꯪ ꯀꯩꯅꯣ ꯇꯧꯑꯣ ꯅꯪꯒꯤꯗꯣ ꯏꯕꯨꯡꯉꯣ ꯎꯝ ꯑ ꯑꯌꯥ ꯎꯝ ꯃꯄꯥ ꯍꯟꯗꯅꯤꯦ ꯍꯣꯏ ꯌꯨꯝ ꯃꯅꯥ ꯀ ꯜꯗꯤꯡꯗ ꯑꯗꯨꯗ ꯏꯪꯕꯒꯤꯀꯣ ꯑꯌꯥ ꯏꯂ
ꯑ ꯍꯧꯒꯠꯂꯒ ꯌꯨꯡꯁꯨ ꯍꯥꯡꯗꯦ
ꯑꯣ ꯂꯩꯕ ꯅꯨꯄꯤ ꯃꯃꯥꯗꯨꯁꯨ ꯅꯪ ꯀꯣꯜ ꯇꯧꯔꯛꯈ꯭ꯔꯅꯦ ꯀꯣꯜ ꯇꯧꯔ
ꯑꯩꯈꯣꯏ ꯑꯅꯤꯗꯤ ꯀꯣꯜ ꯇꯧꯗꯦ
ꯑꯣ ꯃꯥꯒꯤ ꯅꯨꯄꯥꯁꯨ ꯇꯧꯋꯤꯅꯤꯀꯣ ꯍꯧꯖꯤꯛꯀꯥꯟ
ꯍ ꯑꯦ ꯌꯥ ꯑꯥꯎ ꯌꯥ ꯎꯝ
ꯝ ꯁꯥꯕ ꯔꯗ
ꯁꯥꯕꯅ ꯁꯥꯕꯅ ꯌꯥ ꯏ ꯏ ꯏ ꯑꯩ ꯑꯏ ꯌꯥꯏ ꯍꯔꯥꯎꯒꯗ ꯍꯒꯠꯄꯒꯤ
ꯊꯕꯛ ꯁꯨꯔꯒꯀꯣ ꯇꯧꯔꯗꯤꯀꯣ ꯊꯕꯛꯇꯣ ꯇꯧꯕꯗꯣ ꯒ꯭ꯌꯥꯟ ꯇꯥꯗꯤꯅꯦ ꯂꯣꯏ ꯑꯗꯨꯒꯨꯝꯕꯅꯦ ꯃꯥꯥꯏ ꯍꯣ ꯇ ꯍꯗꯤ
ꯎꯝ
ꯋꯥꯕꯁꯨ ꯈꯪꯗꯦ
ꯍ
ꯅꯣꯏ ꯅꯣꯏꯒꯤ ꯅꯪꯒꯤ ꯅꯨꯄꯥꯗꯣ ꯁꯤꯒꯨꯝꯕ ꯇꯧꯁꯦ ꯍꯥꯏꯌꯣꯅꯦ
ꯧ ꯊꯕꯛꯇꯣ ꯇꯧꯁꯦ ꯍꯥꯏꯔꯒ ꯃꯈꯣꯏ ꯌꯨꯝꯗꯣ ꯑꯁ ꯋꯥꯏ ꯐꯥꯏꯗ ꯋꯥꯏ ꯐꯥꯏꯗꯤ ꯊꯝꯃꯦ ꯑꯗꯣ ꯋꯥꯏ ꯐꯥꯏꯁꯨ ꯌꯥꯝꯅ ꯅꯨꯡꯉꯥꯏꯇꯕꯀꯣ ꯑ ꯑꯗꯨ
ꯅꯪ ꯈꯋꯥꯏꯁꯦ ꯑꯦ ꯉꯍꯥꯡ ꯅꯨꯄꯤ ꯑꯥꯗ ꯂꯩꯕ ꯅꯨꯄꯤꯗꯣ ꯊꯕꯛ ꯁꯨꯕ ꯅꯨꯄꯤꯗꯣ
ꯎꯝ
ꯑꯗꯨꯝ ꯀꯇ ꯀꯗꯦꯕ꯭ꯔꯥ
ꯍꯎꯗꯦ
ꯃꯗꯨ ꯇꯧꯔꯦ ꯀꯣꯅꯅꯦ
ꯎꯝ
ꯃꯥꯒꯤꯗꯤ ꯀꯔꯤ ꯀꯔꯥ ꯂꯣꯏꯔꯦ ꯍꯥꯏꯅꯦ
ꯃꯥ ꯌꯥꯝ ꯇꯧꯕꯒꯤ ꯑꯣꯏꯔꯝꯒꯅꯤ
ꯅꯨꯡꯉꯥꯏ ꯑꯗꯨꯝ
ꯃꯣꯏꯗꯤ ꯃꯤ ꯌꯥꯝ ꯈꯪꯅꯕꯅꯤꯅ ꯂ ꯂ ꯂ ꯂꯥ ꯂ ꯂ ꯏ ꯂꯩ ꯂ ꯂ
ꯍꯣꯔꯦꯟꯗꯤ ꯃꯥꯕꯨ ꯑꯩ ꯇꯧꯕꯅꯦꯕꯀꯣ ꯑꯗꯨ ꯅꯠꯇ꯭ꯔꯗꯤ ꯑꯩꯒꯤ ꯖꯂꯨꯋꯥꯏꯔꯣꯏ
ꯎꯝ ꯑꯁ ꯑꯩꯁꯨ ꯑꯩꯒꯤ ꯑꯃ ꯂꯦꯝꯕꯗꯣ ꯍꯣꯔꯦꯟ ꯏꯃꯥꯕꯨ ꯇꯧꯒꯦ
ꯃꯥ ꯃꯥꯗꯣ ꯋꯥ ꯌꯥꯝ ꯂ‌ꯦ ꯄꯣ ꯍꯥꯏꯅꯤ
ꯎꯝ
ꯉꯔꯥꯡ ꯅꯣꯏ ꯅꯣꯏ ꯑꯅꯤ ꯇꯧꯕꯗꯣ ꯀꯔꯤ ꯀꯔꯤ ꯋꯥ ꯍꯥꯏꯕꯔꯅ
ꯈꯪꯗꯦ ꯀꯔꯤ ꯇꯧꯕ꯭ꯔꯥ ꯅꯪ ꯃꯄꯥꯟꯗ ꯆꯠꯄꯗꯣ ꯑꯩ ꯎꯔꯦ ꯑꯗꯨꯃꯥꯏꯅ ꯍꯥꯏꯕ
ꯑ ꯑꯩꯅ ꯌꯨꯝ ꯃꯅꯥꯛꯇ ꯂꯦꯞꯔꯒ ꯑꯁ ꯑꯩꯁꯦ ꯌꯨꯝ ꯆꯪꯅꯤꯡꯕꯅ ꯂꯣꯏꯔꯦ ꯍꯥꯏꯕ
ꯑꯣ
ꯑ ꯅꫭꯛꯄꯅꯦ ꯀꯔꯤ ꯍꯁꯥꯡ ꯆꯕ꯭ꯔ ꯇꯕꯔꯀꯣ
ꯑꯥꯡ
ꯅꫭꯛꯕꯗ ꯑꯩꯈꫭꯏ- ꯑꯅꯤ ꯑꯩꯈꫭꯏ-ꯑꯅꯤꯗꫭ ꯇ ꯑꯣꯏꯔꯦꯗ
ꯍꯥꯏꯗꯤ ꯑꯃꯈꯛꯇꯔ ꯇꯧꯕꯗꯣ
ꯑꯥꯎ ꯑꯗꯨꯁꯨ ꯑꯩꯅꯅꯦ ꯑꯩꯅ ꯍꯥꯏꯕꯗꯤ ꯑꯩꯒꯤ ꯀꯩꯅꯣꯗꯒꯤ ꯇꯧꯕ ꯃ ꯃꯥ ꯃꯟꯒ ꯍꯥꯎꯗ꯭ꯔ ꯑ
ꯌꯥꯔ‌ꯦꯗ ꯔ ꯑꯣꯏꯗꯤꯌ‌ꯦꯅꯦ ꯍꯧꯖꯤꯛ ꯄꯥꯎ
ꯑ ꯍꯌꯦꯡꯐꯥꯎ ꯇꯧꯕ ꯌꯥꯒꯗꯕ ꯃꯥꯜꯂꯦ ꯇꯨꯝꯗꯕꯤꯗ ꯋꯥꯔꯤ ꯁꯥꯟꯅꯔꯒ ꯀꯣ
ꯅꯣꯏ ꯀꯥꯟꯒꯧ ꯇꯧꯒꯅꯤ ꯑꯗꯨ ꯅꯠꯇ꯭ꯔꯗꯤ ꯑ ꯂꯩꯌꯨ ꯋꯥꯑꯗꯣ ꯌꯥꯝ ꯋꯥꯡꯕꯒꯤꯀꯣ ꯑꯩꯈꯣꯏ ꯌꯨꯝꯒꯤꯀꯣ
ꯎꯝ
ꯌꯥꯝ ꯗꯤꯁꯇꯞ ꯑꯣꯏ
ꯑ ꯗꯤꯁꯇꯔꯞ ꯗꯤꯁꯇꯔꯞ
ꯎ
ꯏꯕꯨꯡꯉꯣ ꯍꯧꯒꯠ ꯑꯁ ꯀꯩꯅꯣ ꯑꯄꯤꯛ ꯑꯄꯤꯛꯄ ꯆꯤꯛꯄꯅ ꯂꯣꯏꯔꯦ ꯑꯁꯤꯡ ꯆꯔꯦ ꯆꯔꯦ ꯑꯃꯃꯨꯛ ꯀꯩꯅꯣ ꯏ ꯇꯦꯁꯇꯤ ꯇꯧꯔꯦ ꯑꯗꯨꯕꯨ ꯗꯣꯛꯇꯔꯗ ꯀꯩꯅꯣ ꯌꯦꯡꯗ꯭ꯔꯤꯅꯦ ꯑꯩꯒꯤꯁꯦ
ꯎꯝ ꯌꯦꯡꯉꯣ ꯍꯥꯏꯕ꯭ꯔꯣ
ꯑꯁ ꯌꯦꯡꯕꯅꯗꯤ ꯐꯔꯦꯗꯅ ꯉꯁꯤ ꯈꯪꯗ꯭ꯔꯦ ꯉꯁꯤꯁꯨ ꯑꯃꯨꯛ ꯍꯥꯡꯉꯒ ꯀꯛꯊꯦꯡ ꯂꯥꯛꯑ ꯀꯩꯅꯣ ꯇꯦꯁ ꯄꯦꯄꯔꯗꯣ ꯇꯦꯁ ꯔꯤꯄꯣꯔꯠꯇꯣ ꯂꯧꯔꯒ ꯌꯦꯝꯕ ꯆꯠꯄ ꯌꯥꯔꯦ
ꯀꯅꯥꯗꯥ ꯌꯦꯡꯒꯅꯨꯅꯦ ꯅꯪꯗꯣ ꯌꯦꯡꯕꯗꯣ
ꯈꯪꯅ‌ꯦ ꯀꯅꯥꯗ ꯌꯦꯡꯁꯤꯔꯥ ꯐꯃꯨꯡꯗ ꯂꯩꯌ‌ꯦ ꯄꯤ ꯍꯩ ꯁꯤꯗ ꯌꯦꯡꯁꯤꯔꯥ ꯀꯦꯔꯤꯔꯤꯀ
ꯌꯥꯝ ꯁꯅꯤ
ꯇ ꯑꯉꯥꯡꯁꯤꯗꯣ ꯃꯥ ꯀꯧꯕ ꯃꯐꯝ ꯌꯥꯝ ꯊꯤꯕ ꯍꯩꯔꯦꯕ
ꯑ
ꯑꯦꯖ ꯄꯤꯕ ꯊꯦꯡꯈ꯭ꯔꯦꯅꯦ ꯅꯨꯃꯤꯠ ꯑꯅꯤ ꯑꯍꯨꯝꯥꯔꯒ
ꯃꯥꯡꯗ ꯅꯨꯡꯊꯤꯟꯗ ꯑꯩꯈꯣꯏ ꯏꯄꯥꯗ ꯃꯣꯏꯒꯤ ꯑꯆꯥꯗꯣ
ꯎꯝ
ꯖꯥ ꯆꯦꯗꯥꯏ ꯆꯦ ꯑꯃ ꯂꯧꯕ ꯂꯥꯛꯏꯅꯦ ꯍꯌꯦꯡꯗꯤ ꯄꯤ ꯃꯥꯂꯦꯗꯖꯥꯎꯗ ꯄꯤꯒꯗꯧꯕ ꯃꯥꯜꯂꯦꯗ
ꯑꯩꯈꯣꯏ ꯀꯩꯅꯣ ꯀꯩꯅꯣ ꯑꯩꯈꯣꯏ ꯃꯈꯥꯒꯤ ꯃꯃꯥꯗꯣ
ꯑꯥ
ꯑꯩꯈꯣꯏꯅꯦ ꯅꯈꯣꯏꯒꯤꯗꯣ ꯑꯉꯥꯡ ꯀꯩꯅꯣ ꯑꯍꯟ ꯅꯨꯄꯥꯒꯤꯗꯣ
ꯑꯥ
ꯁꯥꯏꯟꯁꯇ ꯀꯣ ꯃꯥꯔ ꯅꯥꯏꯟꯇꯤꯟ ꯔ ꯈꯛꯇ ꯐꯪꯉꯦ ꯍꯥꯏ
ꯎ ꯀ
ꯑꯣꯖꯥꯅ ꯃꯦꯁꯦꯁ ꯁꯥꯔꯛꯄꯀꯣ ꯏꯃꯥꯗ ꯑꯁ ꯑꯩ ꯇꯧꯕ ꯉꯝꯗ꯭ꯔꯦ ꯑꯁꯤ ꯑꯉꯥꯡꯁꯦ ꯈꯪꯗ꯭ꯔꯦ
ꯄ ꯍꯜꯂꯒ ꯍꯥꯆꯥꯕꯨꯣ ꯏ ꯍꯗꯦ ꯑꯝꯐꯥꯎ ꯏꯗꯦ ꯃꯥ ꯑꯁꯤ ꯈꯛꯇꯅꯦ ꯄꯥꯁꯃ ꯑꯐꯥꯎ ꯌꯧꯗꯦꯅ ꯍꯥꯏꯅꯀꯣ
ꯑꯣ
ꯈꯪꯗ꯭ꯔꯦ ꯑꯩ ꯔꯤꯖꯜꯗꯣ ꯀꯩꯅꯣ ꯌꯦꯡꯉꯒ ꯄꯨꯒꯅꯤ
ꯑꯗꯣ ꯇꯨꯏꯁꯟ ꯂꯧꯋꯦꯀꯣ ꯃꯣꯏ ꯑꯍꯨꯝꯗꯣ
ꯄꯨꯁꯥꯠ ꯂꯧꯋꯦꯕ ꯈꯪꯗꯦ ꯄꯨꯏꯁꯜ ꯂꯧꯔꯁꯨ ꯇꯨꯏꯁꯟꯁꯨꯀꯣ ꯃꯤ ꯌꯥꯝꯃꯗꯤ ꯄꯥꯗꯕꯅꯦꯕ ꯂꯥꯏꯔꯤꯛꯇꯣ
ꯑꯥ
ꯍꯥꯏꯕꯗꯤ ꯃꯃꯥꯟꯅꯕꯁꯤꯡ ꯂꯩꯕꯒꯤꯀꯣ
ꯑꯥ
ꯃꯥꯒꯨꯝꯕꯗꯨꯗꯤ ꯑꯣꯖꯥ ꯑꯃꯅ ꯑꯅꯤꯈꯛꯇ ꯇꯃꯤ ꯂꯧꯔꯒ ꯐꯖꯅ ꯇꯛ ꯇꯧꯕꯅꯦ ꯐꯖꯅ ꯇꯛꯈꯥꯏꯔꯒ ꯀꯣ ꯇꯝꯒꯗꯕꯅꯤ ꯃꯣꯏꯒꯨꯝꯕꯗꯤ ꯅꯠꯇ꯭ꯔꯗꯤ ꯌꯥꯔꯣꯌꯦ
ꯃꯁꯁꯦ ꯀ
ꯑꯦꯔꯤꯔꯤ ꯑꯦꯔ ꯑꯔꯤ ꯔꯤ ꯑꯂ ꯍ ꯍ ꯍ ꯂꯣꯍꯤꯕꯅꯥ ꯍꯥꯏꯗ꯭ꯔꯦ ꯍꯦ ꯑꯩꯈꯣꯏ ꯑꯅꯤꯒꯤꯁꯦ
ꯃꯣꯏꯗꯣ ꯑꯁꯤꯒꯨꯝꯕ ꯇꯧ ꯎꯝ ꯇꯧꯔꯗꯤꯀꯣ ꯃꯣꯏ ꯑꯦꯅꯤ ꯎꯝ ꯑꯗꯨꯝ ꯑꯣꯗ
ꯎꯝ
ꯑꯩꯈꯣꯏꯅ ꯑꯗꯨꯝ ꯊꯝꯅꯤꯡꯕꯁꯨ ꯌꯥꯕ ꯃꯥꯜꯂꯦꯗꯀꯣ
ꯈꯪꯗꯦ ꯇꯝꯕꯁꯨ ꯌꯥꯔꯣꯝꯒꯅꯤ ꯀꯣ
ꯇꯧꯋꯤꯅꯦ ꯑꯩꯈꯣꯏ ꯉꯁꯥꯏꯗꯣ
ꯎꯝ ꯐꯔꯤ
ꯀꯗꯁꯨꯄꯂ ꯋꯥꯗ
ꯉꯥꯏꯈꯣꯡ ꯉꯥꯏꯈꯣꯡ ꯄꯌꯣ ꯤ ꯑꯦ ꯆ ꯑꯦ
ꯑꯦ ꯆ ꯑꯦ ꯍꯦ ꯐꯔꯤꯁꯥꯄ꯭ꯔꯥ
ꯗꯥꯥꯏ ꯇꯗꯥꯥꯏ ꯎꯝ ꯀꯔꯤꯅꯣ ꯗꯤꯁꯇꯥꯔꯕ ꯇꯧꯒꯅꯣ ꯍꯥꯏꯔꯒ ꯁꯤ ꯅꯨ ꯄꯤꯁꯦꯁ ꯀ꯭ꯂꯥꯖꯥꯔꯤꯌꯦꯅꯦ
ꯑꯣ
ꯁꯤ ꯑꯥꯏ ꯄꯤꯔꯦꯁ ꯑꯂꯒ ꯌꯥꯝ ꯌꯥꯝ ꯆꯞꯄꯒꯤꯦ ꯋꯥ ꯑꯅ
ꯑꯩꯁꯨ ꯀꯩꯅꯣ ꯆꯥꯅꯤꯡꯉꯦ ꯦꯡꯒꯨꯒꯨꯝꯕ ꯍꯩꯈꯥꯒꯨꯝꯕ ꯀ ꯑꯁꯤꯟꯕ ꯆꯅꯤꯌꯦꯦ
ꯅꯣꯏ ꯑꯩꯈꯣꯏ ꯏꯃꯥ ꯑꯥꯗ ꯂꯩꯕꯗꯣ ꯏꯝ ꯑꯥꯗ ꯆꯥꯛ ꯊꯣꯡꯉꯒ ꯂꯩꯏꯕ ꯏꯃꯥꯗꯣ
ꯑꯣ
ꯁꯤꯆ ꯅꯨꯄꯥꯗ ꯅꯣꯏ ꯃꯦꯁꯦꯁ ꯊꯥꯔꯕ꯭ꯔꯥ
ꯑꯝꯕ ꯇꯔꯛꯗꯦ ꯑꯩꯈꯣꯏꯁꯨ ꯊꯥꯖ
ꯍꯥꯏꯗꯤ ꯑꯗꯨꯝ ꯑꯗꯨꯝ ꯊꯥꯔꯛ ꯏꯃꯥꯗ ꯂꯥꯛꯑꯣ ꯍꯥꯏꯔꯒꯀꯣ ꯑꯃꯨꯛ
ꯕꯤꯍꯕ꯭ꯔꯥ
ꯑꯦ ꯑꯃꯐꯥꯎ ꯔꯤꯄ꯭ꯂꯥꯏ ꯇꯧꯗꯣꯏꯅꯦ
ꯕꯔꯅꯤ ꯎꯝ
ꯃꯃꯤꯡ ꯁꯔꯖꯔꯤ ꯇꯧꯕ ꯅꯨꯄꯤꯗꯕꯣ ꯑꯗꯨꯝ ꯀꯣꯜ ꯇꯧꯔꯛꯑꯦ ꯍꯥꯏ ꯃꯣꯏ ꯑꯅꯤꯗꯤ ꯕꯦꯁ ꯐ꯭ꯔꯦꯟ ꯑꯣꯏꯌꯦ ꯍꯥꯏꯅꯤ ꯉꯔꯥꯡ ꯉꯁꯥꯏꯗꯣ ꯍꯥꯏꯌꯦ ꯃꯤꯛ ꯁꯔꯖꯔꯤ ꯇꯧꯕ ꯅꯨꯄꯤꯗꯣ
ꯑꯔꯦ ꯅꯣꯏ ꯀꯣꯜ ꯇꯧꯔꯗꯤ ꯑꯩꯈꯣꯏꯕꯨ ꯇꯧꯗ꯭ꯔꯁꯨ
ꯑꯃ ꯂꯩꯕ ꯃꯥꯜꯂꯦ ꯃꯥꯒꯤꯁꯨ ꯑꯩꯈꯣꯏ ꯏꯃꯥꯒꯤꯁꯨ
ꯂꯩꯔꯝꯒꯅꯤ
ꯍꯟ ꯇꯖꯦ ꯃꯣꯏ ꯃꯆꯥꯁꯤꯡꯁꯨ ꯀꯣ ꯇꯧꯔꯛꯇ꯭ꯔꯔꯤꯕ ꯃꯥꯜꯜꯂꯤꯦꯗ ꯃꯣꯏ ꯃꯃꯥꯗ ꯃꯣꯏꯅ ꯇꯧꯗ꯭ꯔꯗꯤ ꯌꯥꯔꯣꯏꯅꯦ ꯅꯨꯡꯁꯤꯕꯗꯣ ꯀꯔꯤꯅ ꯇꯧꯒꯅꯤ ꯑꯗꯨꯒꯤ
ꯑꯃꯗꯨꯗꯤ ꯃꯃꯥ ꯃꯅꯥꯛꯇ ꯇꯨꯝꯕ ꯆꯈ꯭ꯔꯦ ꯍꯥꯏꯅ ꯏꯁꯤꯡ ꯂꯩꯗꯕꯒꯤ
ꯇꯨꯝꯝꯕ ꯆꯂꯦ
ꯎꯝ
ꯑꯣ ꯃꯅꯥꯎꯅꯨꯄꯤꯗꯔ
ꯃꯣꯏ ꯏꯁꯤꯡꯅꯨꯡ ꯂꯩꯇꯕ ꯀꯥꯟꯗꯀꯣ ꯍꯧꯖꯤꯛꯇꯤ ꯈꯪꯗꯦ ꯑꯃꯨꯛ ꯐꯂꯛ ꯐ꯭ꯔꯕ
ꯂꯩꯇ꯭ꯔꯦ
ꯌꯥꯝ ꯁꯥꯒꯅꯨ ꯍꯥꯏꯌꯦ ꯍ ꯍꯌꯦꯡꯐꯥꯎ ꯇꯧꯔꯁꯦ
ꯇꯥꯎꯁꯦꯗꯣ
ꯑꯗꯨꯃꯥꯏꯅ ꯇꯧꯔꯒ ꯀꯔꯣꯔ ꯑꯃ ꯐꯪꯗ꯭ꯔꯗꯤ ꯑꯩꯗꯤ ꯌꯥꯔꯣꯏ ꯅ ꯑꯕ ꯑꯕꯨꯡꯕꯨꯕꯨꯡꯕꯨ ꯑꯦꯕ ꯌꯥ
ꯑꯀꯪꯕ ꯅꯨꯄꯤꯗꯣ ꯉꯁꯤ ꯌꯨꯝꯗ ꯂꯩꯕ꯭ꯔꯥꯅꯦ ꯈꯪꯗꯕ꯭ꯔꯥ
ꯃꯣꯏ ꯂꯧ ꯂꯤꯡꯕ ꯆꯠꯂꯝꯒꯅꯤ ꯉꯁꯤ
ꯑ ꯆꯥꯛꯆꯥꯥꯛꯒꯤ ꯅꯨꯄꯤ ꯏꯆꯦ ꯃꯥꯒꯤ ꯃꯆꯦꯁꯨ ꯇꯧꯋꯦ ꯍꯥꯏꯅ ꯁꯤ ꯀꯕ
ꯇꯧꯕꯅꯦꯍꯦ ꯃꯥꯁꯨ ꯐꯪꯈ꯭ꯔꯦꯍꯦ ꯑꯗꯨꯗ ꯍꯜꯂꯣ ꯑꯆꯥ ꯑꯆꯥ ꯑ ꯃ ꯃꯅꯥꯛꯇ ꯆꯠꯂꯁꯦ
ꯌꯦꯡꯁꯦꯔꯥ ꯊꯝꯁꯦꯔꯑ
ꯌꯥꯏ
ꯑꯗꯣ ꯑꯩ ꯇ ꯅꯪꯉꯣꯟꯗ ꯑꯩ ꯑꯃꯨꯛ ꯇꯧꯔꯒꯦ
ꯎꯝ ꯍ ꯍ ꯍ ꯍꯣꯏ